ꯍꯂꯣ ꯇꯥꯔꯦ ꯇꯥꯔꯦ ꯇꯥꯔꯕꯣ ꯑꯩ ꯇꯥꯔꯦ
ꯇꯥꯕ꯭ꯔꯣ
ꯇꯥꯕ꯭ꯔ ꯇꯥꯏꯌꯦ
ꯇꯥꯏꯌꯦ ꯇꯥꯔꯦ
ꯇꯥꯕ꯭ꯔꯥ ꯇꯥꯔꯕꯣ
ꯇꯥꯔꯦ ꯇꯥꯔꯦ
ꯀꯔꯝꯕ ꯃꯇꯝꯗꯒꯤꯅꯣ ꯅꯪꯅ ꯕꯣꯜꯒ ꯊꯋꯥꯏ ꯌꯥꯝ ꯌꯥꯎꯈꯠꯂꯛꯏꯁꯤꯅ ꯇꯥꯗ꯭ꯔꯣ
ꯇꯥꯗꯕ꯭ꯔꯣ ꯇꯥꯕ꯭ꯔꯣ
ꯇꯥꯗ꯭ꯔꯣ ꯇꯥꯏꯌꯦ ꯗꯔꯣ ꯇꯥꯏ ꯍꯥꯏꯕ
ꯎꯝ ꯇꯥꯔꯦ
ꯇꯥꯏ ꯍꯥꯏꯕꯗꯗ ꯑꯩ ꯁꯤꯗꯣꯔꯦ ꯉꯁꯥꯏꯗꯩ ꯇꯥꯏ ꯇꯥꯏꯌꯦꯅ ꯕꯣꯜꯁꯦ ꯇꯥꯕ꯭ꯔꯣ
ꯇꯥꯗꯕ꯭ꯔꯣ
ꯇꯥꯏ ꯍꯥꯏꯕꯅꯦ ꯇꯥꯗ꯭ꯔꯣ
ꯏꯃꯥꯟꯅꯕꯤꯗꯨꯅ ꯄꯤꯊ꯭ꯔꯤꯚꯤꯒꯤ ꯀꯩꯅꯣꯗꯣ ꯁꯥꯟꯅꯕꯗꯨ ꯌꯦꯡꯉꯤꯔꯌꯦ ꯑꯩꯅ ꯌꯦꯡꯉꯝꯕꯅꯦ ꯏꯃꯥꯟꯅꯕꯤ ꯑꯃꯒ ꯋꯥꯔꯤ ꯁꯥꯟꯅꯔꯑꯦ ꯍꯥꯏꯌꯦ
ꯅꯪ ꯀꯔꯝꯕ ꯃꯇꯝꯗꯒꯤꯅꯣ ꯍꯥꯏꯕ ꯑꯗꯨꯗ ꯑꯗꯨ ꯃꯁꯥꯟꯅꯗꯨꯗ ꯊꯋꯥꯏ ꯌꯥꯎꯁꯜꯂꯛꯏꯁꯦ
ꯆꯥꯛ ꯀꯩꯀꯩ ꯆꯥꯔꯒꯦ
ꯉꯁꯤꯗꯤ ꯃꯥꯥꯏꯔꯦꯟ ꯊꯣꯡꯕ ꯆꯥꯑꯦ
ꯄꯩꯁꯥ ꯊꯧꯔꯛꯑꯃꯦ ꯉꯣ
ꯐꯣꯟ ꯇꯧꯔꯛꯏꯊꯔ ꯃꯥꯅ
ꯑꯨꯝ
ꯀꯩ ꯍꯥꯏꯔꯛꯏꯅꯣꯃ ꯀꯃꯥꯏꯅ ꯍꯥꯏꯔꯛꯀꯦ ꯅꯪ ꯉꯁꯥꯏ ꯍꯪꯈꯤꯕꯅꯦ ꯃꯥꯅ ꯌꯥꯝꯅ ꯃꯤ
ꯄꯩꯁꯥꯗꯣ ꯅꯪꯗꯣ ꯁꯤꯗ ꯂꯩꯕ꯭ꯔꯣ ꯍꯪꯉꯦ ꯑꯩꯅ ꯂꯩꯇꯦ ꯍꯥꯏꯔꯦ ꯑꯩ ꯍꯌꯦꯡ ꯂꯥꯛꯀꯅꯤ ꯍꯥꯏꯔꯦ ꯑꯗꯨꯒ ꯃꯥ ꯁꯥꯊꯤꯔꯣ ꯇꯧꯔꯛꯑꯦ ꯑꯩꯅ ꯑꯩ ꯍꯧꯖꯤꯛ ꯄꯩꯁꯥ ꯂꯩꯇꯦ ꯑꯩ ꯄꯩꯁꯥ ꯌꯥꯝ ꯆꯤꯜꯂꯤ ꯑꯩ ꯍꯌꯦꯡ ꯄꯩꯁꯥ ꯆꯪꯗꯧꯕ ꯑꯃ ꯂꯩ ꯌꯨꯝꯗ ꯍꯥꯏ ꯌꯥꯗꯕ ꯍꯥꯏꯔꯦ ꯑꯗꯣ ꯀꯩꯒꯤꯅꯣ ꯍꯪꯉꯦ ꯑꯩꯅ ꯑꯩꯒꯤ ꯁꯤꯒꯤꯅꯦ ꯍꯥꯏꯔꯦ ꯑꯣ ꯑꯗꯨꯗꯤ ꯅꯪꯁꯦ ꯄꯤꯗꯣꯏꯔꯥ ꯄꯤꯔꯣꯏꯗꯣꯏꯔꯥ ꯍꯪꯉꯦ ꯑꯩꯅ ꯄꯤꯔꯣꯏ ꯍꯥꯏꯔꯦ ꯊꯝꯈ꯭ꯔꯦ ꯑꯗꯨꯝ
ꯑꯃ ꯀꯌꯥꯝ ꯐꯥꯎꯔꯤꯅꯣ ꯌꯣꯉꯣꯅꯦ
ꯑꯩ ꯄꯩꯁꯥ ꯌꯥꯝ ꯆꯤꯜꯂꯤ ꯍꯥꯏꯈꯤꯕꯅꯦ
ꯀꯔꯤ ꯀꯔꯝꯕ ꯃꯇꯝꯗꯒꯤꯅꯣꯕ ꯅꯪꯅ ꯃꯁꯥꯟꯅ ꯑꯁꯤꯕꯨ ꯑꯁꯨꯛꯀꯤ ꯃꯇꯤꯛ ꯊꯋꯥꯏ ꯌꯥꯎꯔꯝꯂꯤꯕꯁꯦ
ꯑꯩ ꯍꯥꯟꯅꯗꯤ ꯑꯗꯨꯝ ꯌꯦꯡꯉꯛꯏꯗ
ꯑꯁ ꯑꯩ ꯉꯔꯥꯡ ꯄ ꯀꯒꯤ ꯄꯤꯠꯀ ꯂꯩꯏꯇ꯭ꯔꯦꯗ
ꯑꯩꯕꯨꯗꯤ ꯀꯩꯅꯣ ꯑꯩꯒꯤ ꯉꯁꯤ ꯇꯥꯔꯤꯁꯦ ꯑꯁꯤ ꯑꯩꯒꯤ ꯑꯄꯥꯝꯕꯅꯦ
ꯑꯣ ꯉꯁꯤꯁꯦ
ꯎꯝ
ꯃꯣꯏꯕꯨꯗꯤ ꯑꯗꯨꯝ ꯉꯝꯗꯧ ꯃꯥꯜꯂꯤꯗ
ꯃꯣꯏꯒꯤꯅꯅꯦ ꯑꯃꯨꯛ ꯐꯔꯤꯁꯤꯅꯅꯦ ꯍꯥꯏꯗꯤ ꯃꯣꯏ ꯄꯨꯂꯞ ꯑꯣꯏꯅ ꯑꯃꯠꯇ ꯑꯣꯏꯅ ꯃꯥꯟꯅꯕꯗꯣ
ꯎꯝ
ꯍꯥꯏꯗꯤ ꯀꯥꯡꯂꯨꯞ ꯑꯣꯏꯕꯒꯤ ꯄꯨꯂꯞ ꯑꯣꯏꯅ ꯁꯥꯟꯅꯃꯤꯟꯅꯕꯗꯨꯣ ꯇꯧꯋꯦꯕ
ꯑꯗꯨꯅꯦ ꯃꯤ ꯑꯃꯈꯛꯇꯪ ꯍꯩꯕꯗꯣ
ꯎꯝ ꯎꯝ ꯑꯗꯩ ꯑꯃꯅ ꯇꯧꯕꯗ ꯑꯃꯅ ꯑꯗꯨꯝ ꯀꯃꯥꯏꯅ ꯍꯥꯏꯅꯤ ꯄꯨꯛꯅꯤꯡ ꯊꯧꯒꯠꯅꯕꯗꯣ ꯇꯧꯋꯦꯕ ꯃꯣꯏ ꯃꯁꯦꯜ ꯑꯗꯨꯒ ꯉꯔꯥꯡꯒꯤꯗꯨꯅ ꯑꯃꯨꯛ ꯃꯥꯅ ꯍꯦꯟꯅ ꯀꯩꯅꯣ ꯇꯧꯕꯗꯣ ꯃꯉꯣꯟꯗ ꯍꯦꯟꯅ ꯃꯤꯅ ꯇꯧ ꯀꯃꯥꯏ ꯍꯥꯏꯅꯤ
ꯑꯁꯦꯡꯕ
ꯂꯤꯡꯖꯦꯜ ꯃꯥꯟꯅꯗꯕꯩ ꯃꯑꯣꯡ ꯑꯃ ꯎꯠꯄꯗꯣ
ꯎꯝ
ꯇꯧꯋꯦ ꯑꯗꯨꯃꯥꯏꯅ ꯃꯥꯗꯣ
ꯃꯣꯏ ꯁꯥꯟꯅꯕꯤꯕ ꯃꯤꯅꯁꯨ ꯃꯉꯣꯟꯗ ꯌꯦꯡꯁꯤꯜꯂꯝꯅꯤꯀꯣ ꯍꯥꯏ
ꯎꯝ ꯃꯥꯅꯦ ꯑꯗꯨꯝꯕ ꯀꯜꯂꯛꯄꯒꯨꯝꯕ ꯀꯩꯒꯨꯝꯕ ꯈꯔ ꯁꯨꯝ ꯑꯩꯅꯕꯨꯗꯤ ꯀꯩꯁꯨ ꯈꯪꯕ ꯅꯠꯇꯦ ꯑꯗꯨ ꯑꯣꯏꯁꯨ ꯁꯨꯝ ꯌꯦꯡꯕꯗ ꯑꯗꯨꯗ ꯃꯥꯟꯕꯗꯣ ꯇꯧꯋꯦꯕ ꯑꯗꯨꯃꯥꯏꯅ ꯅꯨꯡꯕꯨꯗꯤ ꯅꯨꯡꯉꯥꯏꯇꯦꯗ ꯃꯥꯁꯨ ꯍꯜꯗꯛꯅ ꯂꯣꯏꯔꯕꯅꯤ
ꯑꯁ ꯑꯗꯨꯅꯦ ꯑꯔꯣꯏꯕꯅꯦꯅ ꯑꯩꯅ ꯌꯥꯝꯅ ꯍꯦꯟꯅꯔ ꯀꯥꯟꯅꯕ ꯑꯣꯏꯗꯤ ꯀꯩꯁꯨ ꯈꯜꯂꯣꯏꯗꯕꯀꯣ ꯃꯇꯝꯗꯨꯗ ꯌꯥꯝꯅ ꯋꯥꯅ ꯁꯥꯟꯅꯖꯔꯒ
ꯑꯩꯅ ꯌꯥꯝ ꯉꯥꯎꯕ ꯅꯨꯄꯥ ꯑꯃ ꯂꯩꯌꯦꯅ ꯑꯗꯣ ꯑꯩ ꯏꯪ ꯂꯤꯁꯤꯡ ꯇꯔꯥꯃꯔꯤꯗꯩ ꯁꯥꯟꯅꯔꯛꯄꯗꯒꯤ ꯑꯩꯅ ꯌꯥꯝ ꯉꯥꯎꯖꯔꯛꯄ ꯍꯧꯖꯤꯛꯁꯨ ꯑꯗꯨꯝ ꯌꯦꯡꯉꯤ ꯑꯇꯣꯞꯄ ꯂꯝꯒꯤ
ꯀꯅꯥꯅꯣ
ꯎꯝ ꯀꯣꯅ ꯍꯥꯏꯔꯒꯦ
ꯉꯁꯤꯒꯤꯁꯤꯗꯗꯤ ꯌꯥꯎꯗꯕꯔꯣ
ꯌꯥꯎꯗꯦ ꯌꯥꯎꯗꯦ ꯑꯇꯣꯞꯄ ꯂꯝꯒꯤꯅꯤ
ꯑꯣ
ꯑꯩꯅ ꯃꯁꯛ ꯐꯖꯩꯅ ꯉꯥꯎꯈꯤꯕ ꯍꯧꯖꯤꯛꯄꯨꯗꯤ ꯈꯤꯇꯪ ꯀꯩꯅꯣ ꯇꯧꯔꯦ ꯑꯗꯨ ꯑꯣꯏꯔꯁꯨ ꯄꯥꯝꯗꯤ ꯄꯥꯝꯕ
ꯑꯩ ꯉꯁꯤ ꯑꯩꯈꯣꯏ ꯃꯍꯩ ꯁꯪꯗ ꯆꯠꯂꯨꯌꯦ
ꯀꯩ ꯀꯩ ꯇꯧꯔꯛꯑꯒꯦ
ꯑꯩ ꯃꯣꯏꯒꯤ ꯑꯩꯈꯣꯏꯒꯤ ꯆꯦ ꯑꯃ ꯂꯥꯛꯑꯦ ꯍꯥꯏꯕꯗꯣ
ꯎꯝ
ꯑꯗꯨ ꯂꯧꯔꯨꯔꯦ ꯑꯗꯨꯒ ꯑꯃꯗꯨꯗꯤ ꯂꯧꯕ ꯌꯥꯔꯛꯇ꯭ꯔꯦ ꯑꯩꯈꯣꯏꯅ ꯑꯃ ꯆꯦ ꯆꯥꯡ ꯑꯃ ꯂꯣꯏꯁꯜꯒꯗꯧꯕ ꯋꯥꯠꯄꯅꯤꯅ ꯑꯗꯨꯗꯣ ꯍꯌꯦꯡ ꯍꯌꯦꯡ ꯑꯃꯨꯛ ꯆꯠꯀꯅꯤ ꯑꯩꯁꯨ ꯆꯦ ꯆꯥꯡꯗꯣ ꯊꯥꯖꯤꯟ ꯈꯣꯠꯆꯟꯕ ꯇꯧꯕꯒꯤ
ꯑꯗꯣ ꯑꯃ ꯑꯩꯈꯣꯏꯒꯤ ꯒ꯭ꯔꯦꯖꯨꯋꯦꯁꯟꯒꯤ ꯃꯥꯔꯛꯁ ꯀꯩꯅꯣ ꯁꯥꯔꯇꯤꯐꯤꯀꯦꯠ ꯂꯧꯕꯒꯤꯗꯣ
ꯎꯝ
ꯑꯗꯨꯒꯤꯗꯣ ꯂꯧꯊꯣꯛꯄ ꯌꯥꯕ꯭ꯔꯣ
ꯑꯗꯨꯅꯦ ꯃꯥꯔꯛꯁꯤꯠꯇꯣ ꯌꯥꯗꯦ ꯍꯥꯏꯕ ꯃꯣꯏꯒꯤ ꯑꯃ ꯅꯣꯗꯤꯌꯨꯒꯤꯗꯣ ꯊꯥꯖꯤꯟꯗ꯭ꯔꯗꯤ
ꯑꯁ ꯕꯦꯔꯥꯅꯤꯍꯦ
ꯄꯩꯁꯥ ꯐꯪꯉꯦ ꯍꯥꯏꯌꯦ ꯑꯗꯨ ꯊꯥꯖꯤꯟꯕꯗꯣ
ꯑꯦ ꯀꯩꯅꯣ ꯇꯧꯈ꯭ꯔꯥ ꯃꯥꯜꯂꯦ
ꯆꯅꯥꯒ꯭ꯔꯕ
ꯃꯤꯅ ꯆꯟꯒ꯭ꯔꯥ ꯃꯥꯜꯂꯦ ꯉꯣ
ꯀꯅꯥꯒꯅꯣ ꯉꯁꯤ ꯁꯥꯟꯅꯩꯁꯤꯕꯣ ꯑꯗꯨꯗꯤ ꯑꯗꯨꯝ ꯄꯟꯕ ꯌꯥꯏ ꯍꯥꯏꯕꯅꯦ
ꯑꯁ ꯇꯜꯂꯦꯉꯣ ꯌꯥꯝꯅ
ꯃꯇꯝ ꯌꯥꯝ ꯂꯩꯔꯤ ꯀꯩꯗꯧꯔꯒꯦ ꯄꯨꯡ ꯑꯃꯐꯥꯎ ꯋꯥꯔꯝꯒꯤꯔꯣ ꯀꯩꯅꯣ ꯀꯔꯤꯅꯣ ꯏꯁꯩ ꯊꯥꯖꯤꯜꯂꯛꯏꯗꯨꯅ ꯀꯩꯅꯣ ꯅꯪꯅ ꯏꯁꯩ ꯊꯥꯖꯜꯂꯛꯏꯗꯣ
ꯍꯥꯥ
ꯏꯁꯩ ꯊꯥꯖꯤꯜꯂꯛꯏꯗꯣ ꯀꯩꯅꯣ
ꯑꯩꯅ
ꯎꯝ
ꯑꯣ ꯇꯥꯕ꯭ꯔꯣ
ꯇꯥꯏꯌꯦ
ꯑꯃꯇꯪꯗꯅꯦ ꯅꯥꯀꯣꯡ ꯇꯥꯟꯅꯕꯤ
ꯑꯍꯥ ꯍꯥ ꯈꯨꯉꯧ ꯑꯃ
ꯀꯩ ꯑ ꯅꯥꯏꯅꯦ ꯃꯣꯏꯁꯦ ꯑꯁꯃꯤꯅꯥ ꯑꯃ ꯆꯟꯒ꯭ꯔꯕ ꯃꯥꯜꯂꯦ
ꯃꯇꯝ ꯌꯥꯝ ꯂꯩꯔꯤ ꯀꯩꯗꯧꯔꯒꯦ ꯍꯟꯗꯣꯛꯀꯅꯤ
ꯑꯗꯨ ꯑꯣꯏꯔꯁꯨ ꯃꯥꯡꯖꯤꯟ ꯊꯥꯈꯤꯕ ꯍꯥꯏꯁꯦ ꯑꯗꯨꯝ ꯋꯥꯈꯟꯗꯣ ꯁꯥꯟꯅꯕꯗ ꯌꯥꯗꯕꯅꯦ ꯑꯩꯁꯨ ꯁꯥꯟꯅꯔꯣꯏ ꯑꯣꯏꯔꯛꯏꯗꯅ
ꯑꯗꯨꯗꯤ ꯃꯣꯏꯗꯤ ꯃꯇꯝ ꯀꯩꯅꯣ ꯃꯥꯡꯅꯕ ꯇꯧꯔꯛꯑꯅꯤ ꯍꯧꯖꯤꯛ
ꯃꯥꯅꯦ ꯑꯃ ꯍꯦꯟꯈꯤꯕ ꯍꯥꯏꯁꯦ ꯃꯤꯗꯤ ꯃꯥꯡꯍꯟꯅꯕ ꯀꯥꯎ ꯃꯄꯥꯟꯗ ꯈꯔ ꯀꯥꯎꯊꯣꯛ ꯇꯧꯍꯧꯛꯇꯣꯏꯅꯦ ꯑꯗꯨ ꯈꯪꯗꯦ
ꯑꯁ ꯒꯌ꯭ꯥꯟ ꯇꯥꯖꯗꯦꯗ ꯑꯩꯗꯤ ꯑꯩꯗꯤ ꯌꯦꯡꯕꯁꯦ ꯀꯌꯥ ꯌꯥꯝ ꯍꯩꯕꯗꯤ ꯑꯣꯏꯗꯤꯌ
ꯎꯝ ꯑꯩꯅ ꯑꯃꯨꯛ ꯍꯥꯟꯅ ꯑꯗꯨꯝ ꯑꯩꯈꯣꯏ ꯕꯥꯒ ꯌꯦꯡꯉꯛꯑꯦꯕ ꯇꯤꯚꯤꯗ ꯀꯩꯗ ꯇꯧꯔꯒ ꯑꯗꯨꯗ ꯑꯗꯨꯝ ꯌꯦꯡꯕ ꯍꯩꯅꯔ
ꯀꯟꯗ ꯇꯥꯔꯗꯤ ꯑꯗꯨ ꯇꯥꯕ ꯑꯗꯥ ꯇꯥꯕꯗꯣ
ꯎꯝ ꯎꯝ ꯑꯩꯁꯨ ꯌꯥꯝ ꯀꯥ ꯍꯦꯟꯅ ꯈꯪꯕꯗꯤ ꯑꯣꯏꯗꯦꯗ ꯎꯝ
ꯈꯪꯗꯦ ꯑꯩꯈꯣꯏꯒꯤ ꯊꯪꯅꯕꯤꯒꯤ ꯏꯃꯥꯟꯅꯕꯤ ꯑꯋꯥꯡꯕꯤꯗꯣ ꯃꯥꯁꯨ ꯑꯗꯨ ꯑꯗꯨ ꯂꯩꯗꯅ ꯍꯌꯦꯡ ꯑꯣꯏꯅ ꯇꯧꯔꯁꯤ ꯇꯧꯔꯒ ꯆꯪꯉ ꯃꯔꯕꯅꯤ ꯃꯥꯁꯨ ꯎꯝ ꯊꯕ ꯂꯩ ꯊꯅꯦꯦ
ꯃꯤꯁꯤꯡꯁꯦ ꯑꯩ ꯑꯩꯗꯧꯅ ꯄꯨꯛꯅꯤꯡ ꯆꯪꯕ ꯇ ꯌꯥꯎꯗꯦ ꯑꯣꯏꯔꯣꯏ
ꯏꯃꯥꯟꯅꯕꯤ ꯃꯄꯥꯟꯒꯤꯗꯣ ꯆꯥꯛ ꯊꯣꯡꯕꯤꯗꯣ
ꯎꯝ
ꯃꯥꯒꯤꯗꯤ ꯐꯣꯟꯗꯨ ꯏꯁꯤꯡꯗ ꯇꯥꯁꯤꯟꯈ꯭ꯔꯦ ꯑꯗꯨꯒꯤ ꯁꯦꯝꯃꯟꯗ ꯄꯤꯈ꯭ꯔꯦ
ꯀꯩꯗꯧꯕꯗ ꯇꯥꯁꯜꯂꯤꯕ ꯃꯥꯅ ꯖꯨꯠ ꯑꯃ ꯆꯥꯗꯦ ꯑꯗꯨ ꯅꯨꯄꯤꯗꯨ ꯃꯈꯣꯡꯗ ꯈꯔ ꯍꯩꯖꯟ ꯀꯔꯤꯅꯣ ꯃꯥ ꯇꯧꯔꯤꯗꯨꯕꯨ
ꯏꯁꯤꯡꯒꯤ ꯊꯕꯛꯇ ꯈꯔ ꯂꯨ ꯏꯁꯤꯡ ꯑꯁꯕ ꯈꯔ ꯍꯩꯖꯤꯟ
ꯃꯥꯅ ꯉꯁꯤ ꯆꯠꯂꯨꯕ ꯃꯐꯝꯗꯣ ꯑꯩꯅ ꯌꯥꯝ ꯆꯠꯅꯤꯡ ꯆꯠꯅꯤꯡ ꯂꯩꯕ ꯃꯐꯝꯅꯤ
ꯑꯩꯅꯁꯨ ꯅꯉꯣꯟꯗ ꯍꯥꯏꯗꯨꯗꯤ
ꯑꯗꯨ ꯌꯥꯝ ꯐꯖꯩ ꯆꯠꯅꯤꯡꯉꯦ ꯍꯥꯏꯕ
ꯐꯖꯩ ꯅꯣꯡꯉꯥꯜꯂꯝꯗꯥꯏ ꯆꯠꯄꯀꯣ ꯑꯗꯨꯒ
ꯑꯁ ꯆꯠꯅꯤꯡꯉꯦ ꯃꯥꯒꯤꯗꯣ ꯉꯁꯤ ꯑꯁ ꯀꯩ ꯍꯥꯏꯅꯤ ꯉꯁꯤꯒꯤ ꯂꯩꯔꯤꯕ ꯑꯇꯤꯌꯥꯒꯤ ꯐꯤꯕꯝꯁꯤꯒ ꯌꯥꯝꯅ ꯆꯥꯟꯅꯕꯗꯣ ꯑꯣꯏꯈ꯭ꯔꯦ ꯌꯥꯝ ꯁꯥꯕꯁꯨ ꯐꯖꯗꯦꯕ ꯅꯨꯡꯁꯥ ꯊꯣꯛꯇꯕꯤꯗ ꯑꯗꯨꯃꯥꯏꯅ ꯃꯨꯠ ꯈꯤꯇꯪ ꯇꯧꯔꯒ ꯇꯧꯕꯗꯣ ꯌꯥꯝ ꯐꯖꯩ ꯍꯥꯏꯕ
ꯑꯃꯖ ꯃꯥꯒꯤꯗꯣ ꯉꯁꯤ
ꯑꯣ ꯑꯩ ꯑꯗꯨꯒ ꯈꯜꯂꯦ ꯍꯟꯗꯛꯇꯤ ꯃꯊꯪꯒꯤ ꯆꯠꯅꯕꯒꯤ ꯂꯝꯕꯤꯁꯦ ꯑꯋꯥꯕꯅꯤ ꯅꯨꯡꯉꯥꯏꯕ ꯋꯥꯔꯦ ꯍꯥꯏꯗꯨꯅ ꯁꯨꯝ ꯂꯩꯕꯁꯦ ꯌꯥꯔꯣꯢ ꯈꯔ ꯑꯋꯥꯕꯗꯣ ꯀꯥꯎꯊꯣꯛꯅꯕ ꯀꯩꯅꯣꯝꯃꯗꯤ ꯇꯧꯗꯕ ꯌꯥꯗꯦꯗꯅ
ꯅꯠꯇꯤꯌꯦ ꯑꯩꯅ ꯍꯥꯏꯁꯦ ꯑꯃꯅꯦ
ꯀꯔꯤꯅꯣ
ꯑꯩꯅ ꯍꯥꯏꯕꯗꯤꯅꯦ ꯍꯧꯖꯤꯛꯀꯥꯟꯁꯦ ꯋꯥꯈꯜꯁꯦ ꯑꯋꯥꯡꯕ ꯉꯥꯛꯇ ꯈꯜꯂꯦ ꯍꯥꯏꯕ
ꯑꯣ ꯑꯣ ꯆꯨꯝꯃꯤ ꯆꯨꯝꯤ ꯑꯋꯥꯡꯕ ꯉꯥꯛꯇꯅꯤ ꯃꯆꯥ ꯃꯁꯨ ꯈꯟꯕ ꯌꯥꯗꯦꯀꯣ ꯍꯧꯖꯤꯛ
ꯌꯥꯗꯦ ꯑꯗꯨꯅ ꯆꯤꯡꯗꯣꯜꯗꯒꯤ ꯍꯦꯛꯇ ꯍꯧꯔꯕꯅꯦ ꯋꯥꯈꯜꯁꯦ
ꯑ
ꯀꯩ ꯌꯦꯟꯖꯥꯡꯕꯨ ꯆꯥꯔꯒꯦ ꯉꯁꯤ
ꯉꯁꯤꯁꯦ ꯁꯦꯕꯣꯠ ꯑꯃ ꯏꯔꯣꯜꯂꯦ ꯑꯗꯨꯒ ꯌꯦꯟ ꯑꯃ ꯉꯧꯔꯒ ꯆꯥꯔꯦ
ꯑꯩꯈꯣꯏꯗꯤ ꯉꯁꯤ ꯃꯍꯤ ꯂꯥꯡꯕ ꯃꯥꯢꯔꯦꯟ ꯄꯤꯌꯦ
ꯅꯣꯡ ꯇꯥꯕꯩꯅꯦ
ꯑꯁ ꯂꯣꯏꯔꯦꯍꯦ ꯃꯍꯤꯗꯨꯗꯤ
ꯆꯨꯝꯃꯒ ꯂꯨꯖꯕ ꯌꯥꯕ꯭ꯔꯥ ꯌꯦꯡꯉꯣ
ꯑꯩ ꯆꯥꯗꯦ ꯑꯩꯈꯣꯏꯒꯤ ꯂꯩꯃꯤꯟꯅꯕꯅ ꯆꯝꯊꯣꯡ ꯊꯣꯡꯉꯝꯃꯦ
ꯑꯨꯝ
ꯑꯗꯨꯗꯣ ꯆꯥꯔ ꯇꯣꯛꯑꯦ
ꯄꯥꯝꯖꯕꯤ ꯑꯍꯥꯎꯕ ꯑꯃ ꯊꯣꯡꯉꯝꯃꯦ
ꯑꯨꯝ ꯑꯗꯨꯗꯨꯒ ꯑꯗꯨꯝ ꯀꯩ ꯌꯥꯎꯗꯕꯤꯗ ꯑꯗꯨꯝ ꯆꯥꯛ ꯈꯔ ꯆꯥꯔꯒ ꯑꯗꯨꯝ ꯇꯣꯛꯈ꯭ꯔꯦ ꯑꯗꯨꯅ ꯑꯗꯨꯝ ꯑꯗꯨꯝ ꯄꯨꯛꯁꯨ ꯊꯟꯕ ꯉꯝꯃꯦ ꯉꯁꯤ
ꯍꯣꯏ ꯑꯗꯨꯕꯨꯗꯤ ꯍꯌꯦꯡꯗꯣ ꯃꯥꯗꯣ ꯑꯥ ꯆꯨꯖꯥꯛ ꯊꯤꯜꯂꯛꯀꯦ ꯍꯥꯏꯔꯛꯄꯅꯤꯅꯦ
ꯀꯅꯥ
ꯃꯄꯥꯟꯒꯤ ꯆꯥꯛ ꯊꯣꯡꯕꯤ ꯏꯃꯥꯟꯅꯕꯤꯗꯣ ꯄꯥ ꯆꯨꯖꯥꯛ ꯌꯥꯝ ꯂꯩ ꯑꯩ ꯆꯨꯖꯥꯛ ꯌꯥꯝ ꯂꯩꯌꯦ ꯃꯣꯏꯕꯣꯛ ꯍꯣꯏ ꯌꯨꯝꯗꯒꯤ ꯄꯤꯔꯛꯄ ꯃꯥꯜꯂꯦ ꯃꯣꯏꯕꯣꯛ ꯊꯥꯏꯌꯦꯅ
ꯃꯥ ꯃꯥꯁꯨ ꯍꯌꯦꯡ ꯂꯥꯛꯇꯣꯢꯔꯣ
ꯑꯨꯝ ꯃꯥꯒꯤꯁꯨ ꯍꯌꯦꯡ ꯇꯧꯗꯣꯏꯅꯦ ꯑꯥ
ꯑꯣ ꯑꯗꯨꯗ ꯂꯧꯅꯔꯣ ꯑꯗꯨꯗꯤ
ꯑꯗꯨꯗꯗꯤ ꯈꯪꯗꯦꯍꯦ ꯇꯣꯉꯥꯟꯅ ꯂꯩꯐꯝꯗ ꯂꯩꯀꯥꯟꯗ ꯊꯤꯜꯂꯛꯄꯅ ꯐꯠꯇ꯭ꯔꯣ
ꯑꯗꯨꯕꯨꯗꯤ ꯐꯩꯌꯦꯗ ꯃꯉꯣꯟꯗ ꯆꯠꯊꯣꯛ ꯆꯠꯁꯤꯟꯗꯣ ꯅꯨꯡꯉꯥꯏꯇ꯭ꯔꯗꯤ ꯍꯥꯏ
ꯑꯨꯝ ꯑꯗꯨꯕꯨꯗꯤ ꯃꯥꯒꯤ ꯃꯤ ꯂꯩꯗꯨꯗꯤ
ꯑꯨꯝ ꯍꯣꯏ ꯃꯥꯒꯤ ꯁꯦꯟꯅꯕ ꯃꯤ ꯂꯩ ꯑꯗꯨꯕꯨ ꯀꯩꯁꯨ ꯀꯥꯏꯗꯦꯗ
ꯍꯌꯦꯡꯁꯦ ꯄꯨꯡ ꯇꯔꯥꯃꯥꯊꯣꯏ ꯅꯪꯅꯕꯅꯦ ꯆꯠꯇꯣꯏꯁꯦ ꯑꯁ ꯇꯜꯂꯦ
ꯍꯌꯦꯡ ꯑꯥ ꯏꯃꯥꯟꯅꯕꯤ ꯑꯔꯥꯞꯄꯒꯤꯗꯨꯁꯨ ꯂꯥꯛꯅꯤ ꯍꯥꯏꯕꯅꯤ ꯑꯩꯅ ꯄꯥꯎ ꯐꯥꯎꯅꯔꯕꯅꯦ ꯑꯨꯝ
ꯑꯣ ꯃꯥ ꯂꯥꯛꯑꯅꯤ ꯍꯥꯏꯕ꯭ꯔꯣ
ꯑꯨꯝꯝ ꯃꯥ ꯂꯥꯛꯅꯤꯌꯦ
ꯌꯥꯝ ꯐꯔꯦꯅꯦ ꯑꯗꯨꯗꯤ
ꯊꯥꯔꯔꯣꯏꯗ꯭ꯔꯥ ꯃꯤ ꯄꯨꯝꯅꯃꯛ ꯁꯤꯒꯤ ꯋꯥ ꯋꯥ ꯂꯥꯎꯅꯔꯦ ꯇꯧꯕ ꯃꯥ ꯂꯥꯛꯀꯅꯤꯌꯦ ꯆꯦ ꯆꯥꯡ ꯃꯊꯪꯒꯤ ꯊꯥꯕꯒꯤꯗꯣ ꯑꯅꯧꯕ ꯑꯗꯨꯗꯣ ꯅꯣꯏꯒꯤ ꯊꯥꯔꯤꯗꯣ ꯃꯥꯒꯤ ꯊꯥꯕꯒꯤ